ꯍꯜꯂꯣ
ꯑꯥ ꯇꯥꯕ꯭ꯔꯣ
ꯇꯥꯌꯦꯦ
ꯎꯝ ꯀꯩ ꯇꯧꯔꯤꯒꯦ ꯍꯧꯖꯤꯛ
ꯑꯗꯨꯝ ꯂꯩꯕꯅꯤ ꯅꯣꯏꯗꯤ
ꯑꯩꯈꯣꯏꯁꯨ ꯑꯗꯨꯝ ꯂꯩꯌꯦ ꯆꯥꯛ ꯍꯦꯛ ꯇꯣꯛꯑꯒ ꯁꯤ ꯈꯨꯟ ꯃꯌꯥꯏꯗꯠ ꯆꯠꯄꯒꯤꯀꯣ ꯃꯤꯅ ꯑꯉꯥꯎꯕ ꯑꯉꯥꯎꯕ ꯍꯥꯏꯔꯕꯅꯤ
ꯅꯪꯒꯤ ꯃꯈꯣꯡꯁꯦ ꯑꯥꯗ ꯇꯥꯏꯑꯦ
ꯍꯣꯏ ꯃꯔꯛ ꯃꯔꯛꯇꯗꯤ ꯁꯨꯃꯥꯏꯅ ꯇꯧꯕꯅꯦ ꯑꯗꯨ ꯎ ꯅꯪꯗꯤ ꯀꯩ ꯇꯧꯒꯦ ꯍꯧꯖꯤꯛ
ꯑꯩꯈꯣꯏꯗꯤ ꯄꯨꯟ ꯁꯤꯛꯁꯇ ꯗꯤꯕꯣꯔꯁꯟ ꯍꯧꯒꯅꯤ
ꯑꯗꯨꯕꯨ ꯕꯤ
ꯑꯣ
ꯀꯨꯏꯗ꯭ꯔꯦꯅꯦ ꯑꯗꯨꯗꯤ
ꯎꯝ ꯅꯣꯏꯗꯤ
ꯑꯩꯈꯣꯏꯗꯤ ꯍꯧꯖꯤꯛꯁꯦ ꯀꯔꯤꯝ ꯇꯧꯗꯦ ꯑꯗꯨꯝ ꯀꯣꯏꯆꯠ ꯆꯠꯂꯒ ꯂꯩꯌꯦ ꯆꯥꯛꯇ ꯆꯥꯔꯕꯣ ꯀꯩ ꯃꯊꯦꯜ ꯆꯥꯒꯦ ꯑꯦ ꯆꯥꯗ꯭ꯔꯤ
ꯍꯣꯏ ꯈꯪꯗꯦ ꯑꯩꯈꯣꯏꯒꯤ ꯑꯟꯇꯤꯅ ꯀꯔꯤ ꯊꯪꯕ꯭ꯔꯥ ꯈꯪꯗꯦ
ꯊꯣꯡ
ꯅꯣꯏꯗꯤ ꯀꯔꯤ ꯆꯥꯒꯦ ꯇꯧꯕ꯭ꯔꯣ
ꯑꯩꯈꯣꯏꯗꯤ ꯆꯥꯕꯁꯨ ꯂꯣꯏꯔꯦ ꯉꯁꯥꯏ ꯏꯃꯥꯅ ꯀꯩꯅꯣ ꯊꯣꯡꯉꯝꯃꯦ ꯀꯅꯨ
ꯍꯥ
ꯏꯃꯥꯅ ꯉꯥꯅꯨ ꯊꯣꯡꯂꯂꯝꯃꯦꯕ ꯉꯁꯥꯏ ꯑꯗꯨ ꯆꯥꯕ ꯂꯣꯏꯑꯦꯕ ꯍꯧꯖꯤꯛ
ꯑꯣ
ꯎꯝ
ꯂꯦ ꯍ
ꯎꯝ ꯈꯨꯟꯗ ꯂꯩꯕꯗꯤ ꯌꯥꯝꯌꯥꯝ ꯉꯟꯕꯅꯦ
ꯌꯥꯝ ꯉꯪꯕ꯭ꯔꯣ
ꯍꯣꯏ ꯍꯣꯏꯣꯏ
ꯅꯪꯅ ꯋꯥ ꯉꯥꯡꯕꯁꯦ ꯌꯥꯝ ꯑꯦꯛꯁꯄ꯭ꯔꯦꯁꯤꯐ ꯑꯣꯏ ꯑꯍ
ꯍꯥ
ꯌꯥꯝ ꯏꯃꯣꯁꯟ ꯊꯣꯛꯑꯦꯕ
ꯎꯝ
ꯎ
ꯑꯗꯨꯝ ꯃꯒꯥꯅ ꯌꯥꯎꯈ꯭ꯔꯦ ꯑꯗꯨꯃꯥꯏꯅ
ꯐꯩꯌꯦꯗꯗꯤ ꯉꯥꯏꯍꯦ ꯅꯪ ꯅꯨꯡꯒꯥꯏꯌꯦꯦ ꯋꯥ ꯉꯥꯡꯈ꯭ꯔꯁꯨ
ꯑꯗꯨꯗꯤ ꯉꯁꯤꯗꯤ ꯀꯩꯀꯩ ꯇꯧꯔꯝꯒꯦ ꯑꯗꯨꯝ ꯊꯤꯜ ꯑꯗꯨꯋꯥꯏꯗ
ꯑ ꯈꯨꯏꯗꯤ ꯍꯧꯖꯤꯛꯀꯪ ꯑꯁ ꯇꯥꯕ꯭ꯔꯣ
ꯑ ꯎꯝ ꯇꯥꯏꯦ ꯇꯥꯏꯌꯦ
ꯎꯝ
ꯑꯃꯨꯛꯀ ꯍꯥꯏꯔꯛꯑꯣꯅꯦ ꯉꯁꯥꯏꯗꯣ ꯅꯦꯠ ꯌꯥꯗꯕꯒꯤꯔꯣ ꯇꯥꯗꯅꯦ ꯐꯖꯅ
ꯑꯦꯛꯖꯥꯝ ꯊꯥꯔꯒ ꯍꯜꯂꯛꯄꯅꯤ
ꯑꯣ ꯋꯥꯔꯝꯅꯤꯅꯦ ꯑꯗꯨꯗꯤ ꯑꯦꯛꯖꯥꯝ ꯊꯥꯕꯁꯨ ꯐꯝꯕꯒꯤꯗꯤ ꯌꯥꯝ ꯋꯥꯕꯅꯦꯕ
ꯍ
ꯍꯜꯂꯣ
ꯏꯕ ꯃꯇꯝꯗ ꯍꯣꯏ ꯅꯪ ꯇꯗꯦ
ꯅꯪꯒꯤꯗꯣ ꯄꯜꯂꯒ ꯑꯗꯨꯝ ꯂꯩꯌꯦꯕꯀꯣ ꯉꯥꯏꯍꯥꯛ ꯉꯥꯏꯍꯥꯛꯅ ꯉꯥꯏꯍꯥꯛ ꯉꯥꯏꯍꯥꯛ ꯑꯃꯨꯛ ꯁꯦꯡꯕ
ꯍꯜꯂꯣ ꯑ ꯑꯥ ꯑꯦꯛꯖꯥꯝ ꯊꯥꯔꯒ ꯍꯜꯂꯛꯄ ꯑꯗꯨꯒ ꯑꯩꯗꯣ ꯑꯦꯛꯖꯥꯝ ꯍꯣꯜꯗ ꯇꯨꯡꯅꯤꯡꯈ꯭ꯔꯦ ꯍꯦ
ꯑꯦꯛꯖꯥꯝ ꯍꯣꯜꯗ ꯇꯨꯝꯅꯤꯡꯉꯦ ꯍꯥꯏꯕ
ꯍꯣꯏ
ꯑꯩꯈꯣꯏꯁꯨ ꯀꯥꯎꯟꯁꯤꯜ ꯑꯗꯨꯃꯥꯏꯅ ꯇꯧꯔꯝꯃꯤꯅꯦ ꯄꯨꯡ ꯑꯃꯒ ꯇꯨꯝꯃꯒ ꯄꯨꯡ ꯑꯅꯤ ꯂꯦꯝꯕꯗꯨꯗ ꯏꯔꯝꯕꯅꯦ ꯑꯩꯈꯣꯏꯁꯨ
ꯑꯥꯎ ꯏ ꯏꯔꯁꯨ ꯑꯩꯁꯦ ꯏꯅꯤꯡꯗ꯭ꯔꯦꯕ ꯇꯨꯝꯅꯤꯡꯕꯒꯤ
ꯌꯥꯝ ꯂꯥꯏꯕ ꯃꯥꯜꯂꯦ ꯅꯣꯢ ꯉꯁꯤ ꯊꯣꯛꯄ ꯁꯕꯖꯦꯛ
ꯍ
ꯑꯩꯈꯣꯏꯗꯤ ꯏꯅꯤꯡꯉꯁꯨ ꯏꯅꯤꯡꯉꯥꯏ ꯂꯩꯇꯦ ꯄꯥꯔꯛꯇꯕꯅꯤꯅ
ꯎ ꯑꯩꯈꯣꯏꯁꯨ ꯄꯥꯗꯦ ꯑꯗꯨ ꯑꯣꯏꯔꯁꯨ ꯑꯣꯟ ꯗ ꯏꯕꯅꯤꯗ ꯀꯔꯤ ꯀꯔꯤ ꯀꯧꯗꯥ ꯌꯥꯎꯕ꯭ꯔꯥ ꯑꯗꯨꯃꯥꯏꯅ ꯑꯗꯨ ꯈꯩꯗꯣ ꯂꯣꯏꯅꯃꯛ ꯏꯕꯅꯤ ꯀꯩꯅꯩꯅꯣ
ꯑꯩꯗꯣ
ꯑꯥꯎ
ꯑꯥ ꯀꯥꯎꯟꯁꯤꯜ ꯏꯪꯂꯤꯁꯗ ꯑꯅꯝꯕꯗ ꯏꯁꯩꯒꯤ ꯂꯤꯔꯤꯛꯁ ꯏꯔꯒ ꯄꯥꯁ ꯇꯧꯔꯛꯄꯅꯤ ꯉꯥꯏꯍꯥꯛ ꯄꯅꯦꯗꯤ ꯁꯤ ꯋꯥꯟ ꯋꯥꯟ ꯗꯤꯔꯦꯛꯁꯟꯒꯤ ꯏꯁꯇꯤꯜ ꯃꯥꯏ ꯒ꯭ꯔꯜꯒꯨꯝꯕ
ꯑꯥ
ꯑꯗꯨꯒ ꯖꯁꯇꯤꯟ ꯕꯦꯕꯔꯒꯤ ꯁꯣꯔꯤꯗꯣ
ꯆꯁ
ꯑꯗꯨ ꯑꯗꯨ ꯑꯥ ꯑꯗꯨꯒ ꯑꯦ ꯁꯚꯦꯟ ꯑꯦꯛꯁ ꯈꯪꯕ꯭ꯔꯥ ꯑꯦ ꯁꯚꯦꯟ ꯑꯦꯛꯁ
ꯍꯣꯏ
ꯑꯣ ꯃꯣꯏꯒꯤꯁꯨ ꯌꯥꯔꯒꯣꯗꯣ ꯏꯔꯝꯃꯦꯕ ꯑꯗꯨꯒ ꯀꯩꯅꯣꯗꯣ ꯒꯅꯦꯟ ꯔꯣꯖꯦꯁꯒꯤ ꯄꯦꯁꯦꯟꯗꯣ
ꯑꯣ
ꯑꯗꯨ ꯏꯔꯒ ꯄꯥꯁ ꯇꯧꯔꯛꯄꯅꯦ
ꯑꯣꯏꯁ ꯍꯦꯃꯜꯂꯩꯀꯣ ꯑꯗꯨꯗꯤ
ꯈꯣꯏꯕꯨꯁꯨ ꯇꯝꯕꯤꯌꯣ ꯀꯃꯥꯏꯅ ꯇꯧꯕ꯭ꯔꯥ ꯑꯗꯨ ꯑꯗꯨ ꯈꯣꯏꯗꯣ ꯈꯣꯏꯗꯤ ꯍꯩꯇꯦ
ꯈꯪꯗꯦ ꯂꯥꯢꯔꯤꯛ ꯄꯥꯕ ꯏꯆꯦ ꯇꯟꯕ ꯍꯥꯏꯕꯁꯦ ꯌꯥꯝ ꯑꯩꯈꯣꯏꯗꯤ ꯈꯤꯇꯪ ꯀꯩꯅꯣ ꯑꯣꯏꯕꯅꯦꯕ ꯍꯥꯏꯕꯗꯤ ꯀ꯭ꯔꯤꯌꯦꯇꯤꯞꯅꯀꯣ ꯇꯟꯕ ꯍꯥꯏꯕꯁꯤꯅꯦ ꯂꯨꯕꯁꯦ
ꯑꯩꯈꯣꯏꯁꯨ ꯑꯗꯨꯃꯥꯏꯅ ꯇꯧꯅꯤꯡꯉꯦ ꯃꯔꯛꯇꯗꯤ
ꯎꯝ ꯇ꯭ꯔꯥꯏ ꯇꯧꯑꯣ ꯅꯪꯁꯨ ꯑꯗꯨ ꯑꯣꯏꯔꯁꯨ ꯅꯁꯥꯒꯤ ꯀꯩꯅꯣ ꯂꯧꯔꯒ ꯇꯧꯔꯣꯀꯣ
ꯑꯩꯅ ꯇꯥꯛꯄꯤꯕꯒꯤ ꯇꯧꯕꯅꯦꯗꯅ ꯍꯥꯏꯔꯗꯤ ꯌꯥꯔꯣꯏꯀꯣ
ꯑꯩꯈꯣꯏꯒꯤꯗꯤ ꯑꯗꯨꯃꯥꯏꯅ ꯇꯧꯕ ꯌꯥꯔꯔꯣꯏ ꯀꯔꯤꯒꯤꯔꯥ ꯍꯥꯏꯔꯗꯤ ꯑꯣꯖꯥꯁꯤꯡꯗꯤ ꯐꯖꯅ ꯆꯦꯛ ꯇꯧꯕꯅꯤ
ꯈꯪꯗꯦꯅꯦ ꯑꯩ ꯊꯥꯕ ꯃꯇꯝꯗꯨꯗ ꯑꯗꯨꯃꯥꯏꯅ ꯏꯔꯝꯕꯅꯦ ꯕꯀꯣ ꯑꯗꯨꯝ ꯄꯥꯁ ꯇꯧꯕꯅꯦ
ꯍꯧꯖꯤꯛꯇꯤ ꯇꯧꯗ꯭ꯔꯦꯗ
ꯑꯣ ꯅꯠꯇ꯭ꯔꯗꯤ ꯑꯩꯈꯣꯏꯁꯨ ꯇꯣꯅꯤꯡꯉꯦ ꯍꯥ
ꯎꯝ ꯑꯗꯨꯗꯤ ꯑꯥ ꯌꯥꯝ ꯋꯥꯢ
ꯋꯥꯔꯝꯒꯅꯤ
ꯍꯦꯛ ꯌꯨꯝ ꯌꯧꯔꯛꯄꯗ ꯂꯧ ꯆꯠꯈ꯭ꯔꯦ ꯇꯪꯈꯥꯏ ꯂꯣꯏꯕꯤꯔꯝꯃꯦ ꯑꯗꯨꯒ ꯏꯃꯥ ꯏꯄꯥꯈꯣꯏ ꯑꯃꯨꯛ ꯆꯠꯈ꯭ꯔꯦ ꯃꯣꯏ ꯇꯪꯈꯥꯏ ꯂꯣꯏꯔꯒ ꯑꯃꯨꯛ ꯍꯜꯂꯦ
ꯌꯥꯝ ꯋꯥꯏꯌꯦ ꯍꯥꯏꯕꯗꯤ ꯕꯥꯁꯁꯨ ꯄꯨꯡ ꯑꯍꯨꯝ ꯇꯣꯡꯕꯅꯤꯅꯀꯣ
ꯑꯥ
ꯑꯗꯨꯒ ꯍꯦꯛ ꯍꯦꯛ ꯌꯧꯔꯒ ꯕꯦꯒ ꯊꯝꯃꯒ ꯑꯗꯨꯝ ꯂꯧꯕꯨꯛꯇ ꯆꯠꯈ꯭ꯔꯦ
ꯍꯦꯛ ꯌꯧꯔꯂꯒ
ꯍꯣꯏ ꯍꯦꯛ ꯌꯧꯔꯒ
ꯅꯪꯅ ꯋꯥ ꯉꯥꯡꯕꯁꯦ ꯐꯨꯜ ꯑꯣꯐ ꯢꯝꯄ꯭ꯔꯦ ꯏꯃꯣꯁꯟ ꯂꯧꯋꯦ
ꯋꯥꯃꯟꯕꯒꯤꯀꯣ
ꯎꯝ ꯅꯈꯣꯏꯗꯤ ꯄ꯭ꯂꯥꯟꯇꯦꯁꯟ ꯂꯣꯏꯗ꯭ꯔꯤ
ꯑꯩꯈꯣꯏꯁꯦ ꯀꯩ ꯑꯗꯨ ꯑꯗꯨꯕꯨꯗꯤ ꯍꯧꯗꯤ ꯍꯧꯈ꯭ꯔꯦꯕꯀꯣ ꯈꯤꯇꯪ ꯈꯤꯇꯪ ꯆꯥꯎꯗꯤ ꯆꯥꯎꯔꯛꯈ꯭ꯔꯦꯕ
ꯑꯣ
ꯑꯗꯨ ꯃꯌꯥꯏꯗ ꯀꯩꯅꯣ ꯅꯥꯄꯤ ꯌꯥꯎꯕꯗꯣ
ꯑꯥ
ꯐꯠꯇꯕ ꯌꯥꯎꯕꯗꯣ ꯑꯗꯨ ꯂꯧꯊꯣꯛꯄꯅꯦꯕ ꯍꯧꯖꯤꯛꯅ
ꯑꯣ ꯑꯣ
ꯑꯗꯨ ꯂꯣꯏꯔꯗꯤ ꯎꯝ ꯎꯝ ꯑꯗꯨ ꯂꯣꯏꯔꯗꯤ ꯀꯩꯅꯣ ꯇꯧꯔꯅꯤ ꯑꯇꯣꯞꯄ ꯑꯇꯣꯞꯄ ꯂꯦꯟꯗꯒꯣ
ꯎꯝ
ꯑꯕ ꯍꯧꯔꯅꯤ
ꯑꯩ ꯂꯧ ꯂꯩꯕꯁꯤꯡꯗꯤ ꯀꯔꯤ ꯍꯥꯏꯁꯤꯔꯥ ꯊꯕꯛ ꯂꯩꯇꯕ ꯅꯨꯃꯤꯠ ꯂꯩꯇꯦꯀꯣ ꯇꯜꯂꯦ
ꯑꯁ ꯅꯨꯡꯉꯥꯏꯗꯤ ꯅꯨꯡꯉꯥꯏ ꯕꯅꯦꯍꯦ ꯑꯃꯔꯣꯝꯗ ꯍꯥꯏꯔꯗꯤꯀꯣ
ꯎꯝ
ꯍꯥꯏꯕꯗꯤ ꯀꯃꯥꯏ ꯍꯥꯢꯁꯤꯔ ꯑꯩꯈꯣꯏꯒꯤ ꯑꯣꯏꯕꯅꯤꯅ ꯑꯩꯈꯣꯏꯅ ꯇꯧꯖꯗꯤ ꯑꯃꯨꯛ ꯆꯥꯕ ꯐꯪꯂꯣꯏꯗꯕꯗꯣ ꯑꯗꯨꯒꯤ ꯈꯜꯂꯒ ꯇꯧꯕꯗꯣ ꯌꯥꯝ ꯀꯩꯅꯣ ꯄꯨꯛꯅꯤꯡ ꯆꯪꯅ ꯇꯧꯕꯗꯣ ꯅꯨꯡꯉꯥꯏꯕ
ꯑꯣ ꯄꯨꯛꯅꯤꯡ ꯆꯪꯅ
ꯃꯤ ꯑꯇꯛꯄ ꯁꯨꯃꯥꯏꯅ ꯇꯧꯕ꯭ꯔꯥ ꯅꯪꯅ ꯑꯦꯛꯁꯄ꯭ꯔꯦꯁ ꯇꯧꯕꯁꯤꯡꯁꯦ
ꯈꯪꯗꯦꯗ ꯁꯤꯗꯤ ꯏꯁꯥꯒꯤꯅꯤ
ꯅꯣ ꯑꯩꯅ ꯍꯩꯕꯗꯤ ꯃꯤ ꯑꯇꯣꯞꯄ ꯑꯗꯨꯃꯥꯏꯅ ꯍꯥꯢꯕ꯭ꯔꯥ ꯍꯥꯏꯕꯅꯤꯗ
ꯈꯪꯗꯦꯗ
ꯃꯤ ꯀꯅꯥꯁꯨ ꯍꯥꯢꯗ꯭ꯔꯤ
ꯑꯃ ꯑꯅꯤꯗꯤ ꯋꯥꯔꯤ ꯁꯥꯟꯅꯩ ꯅꯨꯄꯥ ꯑꯅꯝꯕꯗ ꯅꯨꯄꯥ ꯅꯨꯄꯥꯒ ꯋꯥꯔꯤ ꯁꯥꯟꯅꯩꯗ
ꯑꯩꯅ ꯍꯩꯕꯗꯤꯀꯣ
ꯎꯝ
ꯅꯪꯅ ꯋꯥꯔꯤ ꯁꯥ ꯋꯥꯔꯤ ꯂꯤꯕꯗ ꯑꯥ ꯏꯃꯣꯁꯟ ꯅꯞꯄꯗꯣ ꯗꯨꯃꯥꯢꯅ ꯊꯣꯛꯛꯑꯦ ꯍꯥꯏꯕꯗꯣ ꯃꯤ ꯑꯅꯧꯕꯗꯤ ꯅꯪꯉꯣꯟꯗ ꯑꯗꯨꯃꯥꯏꯅ ꯍꯩꯕ꯭ꯔꯥ ꯍꯥꯏꯕꯅꯤ
ꯑꯦ ꯍꯥꯏꯗꯦ ꯍꯥꯏꯗꯦ
ꯑꯩꯅ ꯐ꯭ꯔꯤꯁ ꯔ
ꯍꯣꯏ ꯅꯪꯅꯦ ꯋꯥꯔꯤꯔꯁꯤꯅꯦ
ꯑ ꯀꯕ ꯉꯝꯗꯀꯣ ꯑ ꯀꯕ ꯀꯕ ꯌꯥꯗꯀꯣ ꯑꯗꯨꯤꯗꯤ
ꯍꯣꯏ ꯍꯣꯏ ꯀꯥꯎꯔꯝꯃꯣꯏ
ꯍ
ꯄꯨꯡꯁꯨ ꯀꯩꯅꯣ ꯅꯣꯏ ꯗꯤꯚꯣꯔꯁꯟꯁꯨ ꯍꯧꯗꯣꯏꯔꯦ
ꯑ
ꯅꯣꯏ ꯁꯥꯗ꯭ꯔꯣ ꯍꯧꯖꯤꯛ
ꯄꯤꯁꯥꯏꯌꯦ ꯄꯦꯟ ꯊꯔꯖꯨ ꯁꯥꯏꯌꯦ ꯅꯪꯗꯤ ꯃꯄꯥꯟꯗ ꯂꯩꯕ꯭ꯔꯣ
ꯑꯩ ꯍꯧꯖꯤꯛ ꯀꯩꯅꯣ ꯇꯨꯔꯦꯜ ꯃꯅꯥꯛꯇ ꯂꯩꯕꯅꯤ ꯑꯩꯈꯣꯏ ꯈꯨꯟ ꯑꯩꯈꯣꯏ ꯂꯧꯐꯝꯒꯤ ꯃꯅꯥꯛꯇ ꯂꯩ ꯍꯧꯖꯤꯛ
ꯑꯣ ꯑꯗꯨꯗꯤ ꯁꯥꯔꯔꯣꯏꯅꯦ ꯅꯈꯣꯏꯗꯤ ꯇꯨꯔꯦꯜ ꯃꯅꯥꯛꯇ ꯂꯩꯔꯤꯗꯤ
ꯑꯩꯁꯦ ꯀꯃꯥꯏꯅ ꯍꯥꯏꯁꯤꯗ ꯑꯩꯅ ꯂꯩꯔꯛꯄ ꯃꯐꯝꯗꯣ
ꯑꯥ
ꯑꯗꯨꯒ ꯁꯤ ꯑꯩꯅ ꯍꯧꯖꯤꯛ ꯂꯩꯔꯛꯄ ꯃꯐꯝꯁꯦ
ꯑꯥꯎ
ꯀꯩꯅꯣ ꯃꯥꯒꯤ ꯑꯦꯟꯚꯥꯏꯔꯣꯟꯃꯦꯟꯁꯦ ꯑꯦꯗꯦꯞ ꯇꯧꯗ꯭ꯔꯤꯕ ꯑꯗꯨꯗꯤ ꯌꯥꯝ ꯁꯥꯏ
ꯑ
ꯊꯤꯔꯕ ꯃꯇꯨꯡꯗ ꯂꯥꯛꯄꯅꯦꯕ ꯑꯁꯤꯗ
ꯑꯥ
ꯑꯗꯨꯒꯤ ꯂꯧ ꯃꯇꯝ ꯑꯣꯏꯕꯒꯤꯀꯣ
ꯑꯥ
ꯑꯝ ꯅꯪꯁꯦ ꯄꯥꯕ꯭ꯂꯤꯛ ꯏꯁꯄꯤꯀꯔ ꯑꯣꯏꯔꯗꯤ ꯐꯥꯔꯝꯒꯅꯤꯗ ꯅꯪꯅ ꯋꯥ ꯉꯥꯡꯕ ꯁ꯭ꯇꯥꯏꯜꯁꯤ
ꯄꯕꯤ ꯑꯦ ꯁꯤ ꯃꯇꯥꯡꯗ ꯑꯃ ꯍꯥꯏꯕꯤꯔꯝꯒꯦꯕꯀꯣ ꯎꯝ ꯑꯩꯈꯣꯏ ꯑꯦꯂꯚꯦꯟ ꯇꯨꯋꯦꯜꯞꯇ ꯀꯣꯂꯦꯖ ꯀꯥꯔꯝꯕꯅꯦꯕ ꯑꯗꯨꯗ ꯗꯤꯕꯦꯠ ꯀꯣꯝꯄꯤꯇꯤꯁꯟꯁꯦ ꯑꯩꯈꯣꯏ ꯍꯥꯎꯁꯇ ꯕ꯭ꯂꯨ ꯍꯥꯎꯁꯇ ꯑꯩꯁꯦ ꯇꯧꯕꯅꯦꯕꯀꯣ ꯀꯩꯅꯣ ꯑꯣꯄꯣꯁ ꯇꯧꯅꯤꯡꯉꯥꯏꯒꯤ ꯑꯣꯄꯣꯖꯥꯔꯗ ꯊꯝꯕꯅꯦꯕ ꯑꯗꯨꯗ ꯑ ꯀꯣꯄꯤꯖꯟ ꯃꯌꯥꯏꯗ ꯑꯩꯁꯦ ꯇꯨꯝꯂꯝꯕ ꯇꯨꯝꯗꯕꯒꯤ ꯑꯗꯨ ꯅꯨꯃꯤꯠꯇ ꯑꯩ ꯇꯨꯝꯗꯕꯒꯤ ꯀꯣꯄꯤꯖꯟ ꯃꯌꯥꯏꯗ ꯇꯨꯝꯂꯝꯕ ꯑꯗꯨꯁꯨ ꯍꯣꯜ ꯂꯩꯗꯅ ꯍꯣꯜ ꯂꯩꯔꯒ ꯑ ꯃꯤ ꯃꯌꯥꯝ ꯐꯝꯕꯗꯣ
ꯑꯥ
ꯑꯗꯨ ꯐꯝꯃꯒ ꯑꯩꯈꯣꯏꯅ ꯏꯁ꯭ꯇꯦꯖꯗ ꯐꯝꯃꯒ ꯍꯥꯎꯁ ꯍꯥꯎꯁꯀꯤ ꯐꯝꯕꯗꯣ ꯑꯗꯨ ꯄ꯭ꯔꯤꯟꯁꯤꯄꯥꯜꯅ ꯑꯍꯨꯝꯔꯛ ꯑꯦ ꯑꯣ ꯑꯣ ꯄ꯭ꯔꯤꯟꯁꯤꯄꯥꯜꯅ ꯑꯍꯨꯝ ꯑꯍꯨꯝꯔꯛ ꯀꯧꯕꯅꯦꯕ ꯅꯥꯎ ꯂꯦꯁ ꯀꯣꯜ ꯑꯄꯣꯟ ꯗꯤꯁ ꯍꯥꯏꯔꯒꯀꯣ ꯃꯥꯁꯦ ꯀꯧꯈꯠꯂꯁꯦ ꯅꯪꯒꯤ ꯃꯇꯝ ꯌꯧꯔꯦ ꯑꯩ ꯑꯗꯨꯝ ꯌꯦꯡꯉꯦꯕ ꯑꯩꯁꯦ ꯑꯗꯨꯝ ꯇꯨꯝꯂꯝꯕ ꯑꯗꯨꯒꯗꯤ ꯑꯣꯐꯤꯁꯇ ꯆꯪꯕꯅꯦ ꯑꯩ